ꯇꯥꯔꯕ ꯃꯃꯥꯡꯒꯤꯗꯣ ꯈꯔ ꯅꯨꯡꯉꯥꯏꯒꯤꯗꯕ ꯈꯔ ꯅꯨꯡꯉꯥꯏꯒꯤꯗꯦꯕ ꯑꯗꯨꯅꯅꯦ꯫ ꯑꯁ ꯅꯣꯡ ꯇꯥ ꯃꯥꯜꯂꯦ ꯀꯟꯅ
ꯍꯥꯥ꯫
ꯅꯣꯡ ꯀꯟꯅ ꯇꯥꯕ ꯃꯥꯜꯂꯦꯕ ꯅꯣꯏ ꯔꯣꯝꯗ꯫
ꯑꯥ ꯅꯣꯡ ꯅꯣꯡꯃꯛꯇꯤ ꯇꯥꯗꯌꯦ
ꯏꯁꯤꯡꯒꯤ ꯃꯈꯣꯟ
ꯑꯣ ꯎꯆꯦꯛ ꯎꯆꯦꯛ ꯎꯆꯦꯛ ꯃꯈꯣꯟ ꯑꯣꯏꯗꯨꯏꯅꯦ
ꯑꯣ ꯁꯤ ꯌꯥꯝ ꯄꯤꯁꯐꯨꯜ ꯑꯣꯏꯔꯝꯅꯤ ꯑꯗꯨꯗꯤ ꯌꯥꯝ ꯏꯪꯡ ꯆꯤꯡꯅ ꯂꯩꯔꯝꯗꯧ ꯃꯥꯜꯂꯦ ꯑꯗꯨꯃꯥꯏꯅ ꯇꯥꯕꯗ ꯌꯥꯝ ꯅꯨꯡꯉꯥꯏꯕ ꯎꯆꯦꯛ ꯃꯈꯣꯟꯒ ꯇꯥꯔꯒ ꯂꯩ ꯒꯥꯔꯤ ꯃꯈꯣꯟ ꯇꯗꯨꯏ ꯁꯔꯨꯛ
ꯑꯥ
ꯑꯩꯈꯣꯏ ꯁꯣꯝꯗꯗꯤ ꯒꯥꯔꯤ ꯃꯈꯣꯟ ꯉꯥꯛꯇꯅꯤ ꯇꯥꯔꯤꯁꯦ ꯅꯅꯥꯀꯣꯡꯒꯁꯦ ꯋꯥꯏ ꯆꯤꯟꯂꯤ ꯂꯝ ꯍꯥꯏꯕ ꯌꯥꯔꯝꯃꯣꯏ ꯑꯩ ꯍꯣꯔꯦꯟ ꯍꯥꯏꯔꯛꯀꯦ ꯌꯥꯕ꯭ꯔꯣ ꯑꯩ ꯈꯪꯗꯦ ꯍꯣꯏ ꯍꯥꯏꯗꯤ ꯄꯔꯁꯣꯅꯦꯜ ꯑꯣꯏꯕ ꯌꯥꯔꯝꯃꯣꯏ ꯄꯥꯔꯁꯣꯅꯦꯜ ꯑꯣꯏꯕ ꯋꯥꯔꯤ ꯍꯥꯏꯒꯅꯣ ꯍꯥꯏꯕꯗ
ꯑꯣ
ꯑꯗꯨ ꯅꯪ ꯀ ꯀꯩꯅꯣ ꯂꯝꯖꯦꯟ ꯆꯦꯟꯕꯒꯤꯗꯣ
ꯑꯥ
ꯑꯗꯨꯗꯣ ꯀꯩꯅꯣꯒꯨꯝꯕꯗ ꯒꯥꯔꯗꯦꯟꯒꯨꯝꯕꯗ ꯆꯦꯟꯕ꯭ꯔꯥ ꯑꯗꯩ ꯀꯩꯅꯣꯒꯨꯝꯕ ꯍꯥꯏꯗꯤ ꯒꯥꯔꯤ ꯌꯥꯝ ꯒꯥꯔꯤ ꯌꯥꯝ ꯆꯦꯟꯕ ꯃꯐꯝ ꯍꯥꯏꯋꯦꯒꯨꯝꯕꯗ ꯆꯦꯟꯕ꯭ꯔꯥ ꯅꯠꯇ꯭ꯔꯒ ꯑꯗꯨꯝ ꯂꯩꯔꯛꯀꯨꯝꯕ ꯈꯔ ꯑꯗꯨꯝ ꯃꯤ ꯒꯥꯔꯤ ꯄꯥꯡ ꯆꯦꯟꯗꯕ ꯈꯔ ꯄꯤꯁꯐꯨꯜ ꯑꯣꯏꯕ ꯍꯥꯏꯇꯥꯔꯦ ꯑꯗꯨꯝꯕꯗ ꯆꯦꯟꯕ꯭ꯔꯥ ꯌꯦꯡꯁꯤ ꯀꯣ ꯒꯔꯤꯁꯦ
ꯑꯩꯈꯣꯢꯒꯤꯗꯤ ꯆꯤꯡ ꯃꯅꯥꯛ ꯑꯣꯏꯕꯅꯤꯅ ꯀꯩꯅꯣꯗꯤ ꯇꯧꯔ ꯌꯥꯝ ꯄꯤꯁꯐꯨꯜꯗꯤ ꯑꯣꯏꯌꯦ ꯆꯦꯟꯕ ꯀꯥꯟꯗ ꯆꯤꯡꯒꯣꯡꯗꯅꯦꯕ ꯑꯗꯨꯝ ꯆꯦꯜꯂꯤꯗꯣ
ꯑꯥ ꯑꯣ ꯅꯨꯡꯉꯥꯏꯅꯤ ꯑꯗꯨꯗꯤ ꯌꯥꯝꯅ
ꯅꯨꯡꯉꯥꯏꯌꯦ ꯅꯨꯡꯉꯥꯏꯌꯦ
ꯅꯣꯏꯔꯣꯝꯗ ꯑꯣꯢꯅ ꯂꯥꯛꯑ ꯆꯦꯜꯂꯁꯤꯔ ꯈꯪꯗꯦ ꯂꯥꯝꯖꯦꯜ ꯆꯜꯂꯤꯁꯦ ꯑꯩꯈꯣꯏꯔꯣꯝꯗꯗꯤ ꯑꯩ ꯃꯦꯟ ꯔꯣꯗ ꯆꯦꯜꯂꯦꯕ ꯑꯇꯣꯞꯄ ꯂꯩꯇꯕꯅꯤꯅ ꯂꯝꯗꯣ ꯃꯦꯟ ꯔꯣꯗ ꯆꯦꯟꯕꯅꯤꯅ ꯒꯥꯔꯤꯗꯣ ꯃꯌꯥꯝ ꯑꯃ ꯒꯥꯔꯤ ꯃꯌꯥꯝ ꯃꯔꯛꯇꯨꯗ ꯆꯦꯟꯕꯅꯤꯅ ꯎ ꯈꯔ ꯅꯨꯡꯉꯥꯏꯕ ꯋꯥꯠꯂꯦ ꯑꯗꯒꯤ ꯍꯛꯆꯥꯡ ꯐꯒꯦꯅ ꯍꯛꯆꯥꯡ ꯐꯒꯦꯅ ꯆꯦꯜꯂꯤꯗ ꯒꯥꯔꯤꯒꯤ ꯀꯩꯅꯣꯝ ꯃꯣꯏꯒꯤ ꯃꯩꯈꯨ ꯃꯅꯝ ꯃꯌꯥꯝꯗꯣ ꯂꯣꯏꯅꯃꯛ ꯍꯣꯟꯖꯟꯗꯣꯏꯅꯤꯗꯣ ꯂꯝꯖꯦꯟ ꯍꯛꯆꯥꯡ ꯐꯅ ꯂꯝꯅꯦꯟ ꯆꯦꯜꯂꯨꯔꯒ
ꯑꯧ
ꯑꯗꯨꯅ ꯑꯗꯒꯤ ꯑꯃꯨꯛ ꯒꯥꯔꯤꯁꯨ ꯑꯃꯨꯛ ꯒꯥꯔꯤ ꯊꯧꯔꯛꯄ ꯁꯨ ꯑꯃꯨꯛ ꯂꯝꯖꯦꯟ ꯆꯦꯜꯂꯤꯁꯦ ꯒꯥꯔꯤ ꯌꯦꯡ ꯌꯦꯡ ꯆꯦꯟꯗꯣꯏꯅꯦꯕ ꯒꯥꯔꯤ ꯊꯧꯔꯛꯄ ꯄꯨꯔꯥ ꯊꯧꯔꯛꯇꯕ꯭ꯔꯥꯅ ꯑ ꯌꯦꯡꯍꯧꯗ꯭ꯔꯗꯤ ꯑꯃꯨꯛ ꯁꯣꯏꯔꯗꯤ ꯐꯥꯔꯛ ꯇꯥꯗꯨꯢꯕ
ꯎꯝ
ꯑ ꯆꯤꯡ ꯆꯤꯡ ꯂꯩꯔꯒꯗꯤ ꯆꯤꯡꯗꯒ ꯆꯦꯟꯈꯠꯂꯨ ꯌꯥꯗ꯭ꯔꯣ
ꯑꯩ ꯆꯤꯡꯗꯗꯤ ꯆꯦꯟꯕ ꯉꯝꯗꯦ ꯃꯈꯥꯗꯐꯥꯎ ꯌꯥꯝ ꯋꯥꯅ ꯆꯥꯛ ꯆꯥꯔꯕꯣ ꯔꯣꯡ ꯃꯔ ꯄꯥꯝꯃꯦꯁꯨ
ꯉꯥꯝꯃꯛꯈꯤꯅꯤꯗ ꯑꯗꯨꯝ
ꯇꯞ ꯇꯞ ꯇꯠꯇꯕꯨꯗꯤ ꯉꯝꯅꯕꯕꯨꯗꯤ ꯍꯣꯠꯅꯒꯦꯅꯗꯤ ꯈꯜꯂꯤ
ꯑ ꯑꯗꯣ ꯑꯩꯅ ꯍꯥꯏꯕꯗꯣ ꯇꯧ ꯍꯥꯏꯗꯤ ꯆꯦꯜꯂꯦꯗꯅ ꯋꯥꯔꯝꯑꯞꯀ ꯍꯛꯆꯥꯡꯗꯣ ꯈꯔ ꯋꯥꯔꯝ ꯑꯞꯀ ꯇꯧꯔꯀꯥꯟ ꯍꯟꯗ꯭ꯔꯦꯗ ꯃꯤꯇꯔꯗ ꯑꯣꯏꯔꯁꯨ ꯇꯨ ꯍꯟꯗ꯭ꯔꯦꯗ ꯃꯤꯇꯔꯗ ꯑꯣꯏꯔꯁꯨ ꯀꯟꯅ ꯆꯦꯟꯕꯗꯣ ꯉꯝꯖꯕꯤꯗ ꯏꯁꯄꯤꯠꯇ ꯑꯗꯨ ꯈꯔ ꯆꯦꯜꯂꯣ ꯑꯗꯣ ꯑꯗꯨꯒ ꯏꯝꯄ꯭ꯔꯨꯚꯃꯦꯟ ꯂꯥꯛꯄꯔꯥ ꯌꯦꯡꯉꯣ
ꯍꯣꯏ ꯇ꯭ꯔꯥꯏ ꯇꯧꯒꯦ ꯍꯌꯦꯡꯗꯒꯤ
ꯑꯗꯨꯒ ꯍꯜꯂꯛꯑꯒ ꯆꯥꯛ ꯆꯥꯕꯗꯨꯃ ꯑꯃꯨꯛ ꯈꯔ ꯍꯜꯂꯣ ꯍꯥꯢꯗꯤ ꯌꯦꯟꯁꯥꯡ ꯍꯤꯟꯖꯥꯡꯒꯨꯝꯕ ꯑꯣꯏꯅ ꯆꯥꯎꯕ ꯍꯤꯟꯖꯥꯡꯒꯨꯝꯕꯗ ꯑꯣꯏꯅ ꯌꯥꯝꯅ ꯆꯥꯎꯕ ꯆꯥꯛꯒꯨꯝꯕꯗ ꯌꯥꯝ ꯆꯥꯎꯔꯨꯅꯣꯕ
ꯆꯥꯛꯇꯕꯨꯗꯤ ꯌꯥꯝ ꯀꯥ ꯍꯦꯟꯅ ꯆꯥꯕꯕꯨꯗꯤ ꯑꯣꯏꯗ꯭ꯔꯦ ꯍꯥꯟꯅꯗꯤ ꯆꯥꯛ ꯌꯥꯝ ꯆꯥꯔꯝꯃꯦ ꯆꯥꯛꯁꯦ ꯈꯔ ꯌꯥꯝ ꯆꯥꯔꯤꯉꯩ ꯄꯨꯛꯁꯦ ꯁꯨꯃꯥꯏꯅ ꯄꯨꯛꯇ ꯂꯥꯏꯠ ꯑꯣꯏꯕꯗꯣ ꯍꯩꯅꯗꯕꯗꯣ ꯈꯤꯇꯪ ꯂꯨꯝꯗꯔꯞ ꯇꯧꯔꯒ ꯆꯥꯕꯗ ꯌꯥꯝ ꯄꯥꯝꯖꯕꯗꯣ
ꯑꯣ ꯄꯨꯛꯇꯒ ꯈꯔ ꯊꯜꯂꯀꯥꯟꯗ ꯍꯔꯥꯎꯕ ꯐꯥꯎꯕꯗꯣ ꯋꯥꯈꯜꯁꯦ
ꯑꯥꯎ ꯑꯥꯎ ꯑꯥꯎ ꯑꯥꯎ ꯑꯥꯎ ꯑꯗꯨꯅꯦ
ꯑꯗ ꯑ ꯑꯗꯣ ꯍꯦꯟꯖꯥꯡꯅ ꯑꯣꯢꯅ ꯊꯜꯍꯜꯂꯣ ꯈꯗ ꯂꯨꯝꯅꯕ ꯌꯣꯠꯒꯨꯝꯕ ꯑꯣꯏꯅ ꯈꯔ ꯆꯥꯔꯒꯦꯔꯣ ꯈꯔ ꯈꯥ ꯂꯨꯝꯅꯕ ꯇꯣꯁꯥꯜꯂꯒ ꯆꯥꯛꯒ
ꯂꯨꯝꯗꯥꯅꯕ
ꯌꯣꯠꯀꯨꯝꯕ ꯅꯨꯡꯒꯨꯝꯕ ꯈꯔ ꯆꯥꯁꯤꯜꯂꯗꯤ
ꯅꯨꯡꯒꯨꯝꯕ ꯎꯝ ꯎꯝ
ꯍꯦꯟꯅ ꯑꯗꯨꯅ ꯂꯨꯝꯕꯁꯨ ꯍꯦꯟꯅꯤ ꯑꯗꯨ ꯀꯨꯏꯅ ꯆꯠꯅꯤ ꯑꯗꯨꯗꯤ ꯂꯨꯝꯕꯗꯣ ꯈꯔꯖꯨ ꯀꯨꯏꯖꯦ ꯌꯣꯠꯅ ꯐꯗꯧ ꯃꯥꯜꯂꯦ ꯑ ꯑꯗꯨꯝ ꯐꯅꯤꯗ ꯑꯅꯤꯃꯛ ꯌꯣꯠ ꯆꯥꯔꯒꯅ ꯑꯥ ꯑꯥꯏꯔꯟ ꯐꯪꯉꯅꯤ ꯅꯨꯡ ꯆꯥꯔꯒꯅ ꯃꯤ ꯌꯨꯡ ꯅꯨꯡ ꯆꯥꯔꯒꯅ ꯃꯤꯅꯔꯦꯜ ꯐꯪꯉꯅꯤ
ꯑꯗꯨꯅꯕꯨ ꯐꯕꯖꯥꯠꯅꯤ
ꯅꯨꯡꯉꯥꯏꯗꯧ ꯃꯥꯜꯂꯦ ꯑꯗꯨꯗꯤ ꯅꯣꯏꯒꯤꯁꯦ ꯂꯝꯖꯦꯟ ꯆꯦꯟꯕꯗ ꯑꯣꯏꯔꯁꯨ ꯁꯨꯃꯥꯏꯅ ꯎꯆꯦꯛꯀ ꯈꯣꯡꯄꯖꯦ ꯌꯥꯝ ꯅꯨꯡꯉꯥꯏꯗꯧ ꯃꯥꯜꯂꯤ
ꯑꯥꯎ ꯅꯨꯡꯉꯥꯏꯌꯦ
ꯑꯌꯨꯛꯇ ꯆꯦꯟꯕ꯭ꯔꯥ ꯅꯨꯡ ꯅꯨꯡꯊꯤꯟꯗ ꯆꯦꯟꯕ꯭ꯔꯥ ꯆꯦꯟꯕꯒꯤꯗꯤ
ꯑꯌꯨꯛꯇ ꯆꯦꯜꯂꯦ ꯑꯩꯗꯤ
ꯑꯣ ꯑꯩꯅ ꯑꯃꯨꯛ ꯅꯨꯡꯗꯤꯟ ꯆꯦꯜꯂꯦ ꯑꯌꯨꯛꯁꯦ ꯌꯥꯝ ꯉꯟꯅ ꯍꯧꯒꯠꯄ ꯇꯜꯂꯦ
ꯎꯝ
ꯍꯥꯏꯗꯤ ꯄꯨꯡ ꯑꯍꯨꯝ ꯃꯔꯤꯗ ꯍꯧꯒꯠꯇ ꯌꯥꯗꯦꯕ ꯑꯌꯨꯛꯇ ꯆꯦꯟꯒꯦ ꯍꯥꯏꯔꯒꯗꯤ ꯄꯨꯡ ꯃꯉꯥ ꯇꯔꯨꯛ ꯇꯒ ꯍꯧꯒꯠꯂꯨꯔꯗꯤ ꯃꯤ ꯍꯟꯅꯔꯛꯄ ꯇꯥꯏꯃꯤꯡꯅꯦꯕ ꯍꯟꯅꯔꯛꯄ ꯇꯥꯏꯃꯤꯡꯗ ꯆꯦꯟꯕꯗꯤ
ꯄ ꯇꯥꯏ ꯑꯧ ꯑꯧ ꯑꯍꯟꯒꯩꯒ ꯆꯠꯂꯣ ꯋꯥꯛꯀꯤꯡ ꯆꯠꯂꯝꯕꯁꯦ ꯊꯩꯔꯛ ꯑꯗꯨꯗ ꯌꯦꯡꯉꯛꯄ
ꯑꯥ ꯑꯥ ꯅꯨꯡꯗꯥꯡ ꯋꯥꯏꯔꯝꯁꯤꯗꯤ ꯊꯦꯡꯗ ꯊꯦꯡꯉꯤꯈꯩ ꯌꯥꯏꯗꯅ
ꯎꯝ
ꯑꯗꯨꯅ ꯅꯨꯡꯗꯥꯡ ꯋꯥꯏꯔꯝꯗ ꯆꯠ ꯆꯠꯂꯦ ꯑꯩꯗꯤꯅꯦ ꯃꯤꯁꯨ ꯑꯗꯨꯝ ꯆꯠꯅꯩꯗꯅ ꯅꯨꯡꯗꯥꯡ ꯋꯥꯏꯔꯝꯗ ꯃꯌꯥꯝ ꯆꯠꯅꯩ ꯐꯕꯩꯗꯤ ꯑꯌꯨꯛꯅꯗꯤ ꯐꯗꯣꯏꯅꯤ ꯑꯩꯅ ꯍꯧ ꯑ ꯍꯧꯒꯠꯄ ꯇꯟꯕꯩ ꯋꯥꯅꯤ
ꯑꯌꯨꯛ ꯑꯌꯨꯛꯇꯅ ꯅꯨꯡꯉꯥꯏ ꯅꯨꯡꯉꯥꯏ ꯑꯩꯒꯤ ꯑꯣꯏꯅꯗꯤ ꯅꯨꯡꯗꯥꯡ ꯋꯥꯏꯔꯝ ꯆꯦꯜꯂꯝꯃꯦ ꯇꯨꯏꯁꯟꯁꯨ ꯆꯠꯄꯒ ꯑꯌꯨꯛꯇꯅ ꯅꯨꯡꯉꯥꯏ
ꯑ ꯂꯥꯏꯔꯤꯛ ꯑꯗꯨꯗꯤ ꯂꯥꯏꯔꯤꯛ ꯄꯥꯕꯖꯨ ꯑꯌꯨꯛꯇꯅ ꯅꯨꯡꯉꯥꯏꯔꯝꯒꯅꯤ
ꯅꯨꯉꯥꯏ
ꯌꯥꯍꯧ ꯉꯟꯅ ꯍꯧꯒꯠꯂ ꯄꯥꯕꯗꯣ
ꯑꯥ
ꯑꯩꯗꯤ ꯅꯨꯡꯉꯥꯏꯇꯦ ꯑꯩꯅ ꯑꯃꯨꯛ ꯑꯌꯨꯛꯇ ꯉꯟꯅ ꯍꯧꯒꯠꯂꯗꯤ ꯇꯨꯝꯅꯤꯡꯉꯦꯕ ꯋꯥꯈꯟꯗꯣ ꯀꯩꯅꯣ ꯇꯧꯔ ꯀꯟꯁꯦꯟꯇ꯭ꯔꯦꯁꯟ ꯄꯤꯕ ꯉꯝꯗꯦꯕ ꯑꯩꯅ ꯑꯃꯨꯛ ꯅꯨꯡꯗꯥꯡ ꯊꯦꯡꯅ ꯄꯥꯕꯁꯦ ꯑꯗꯨ ꯑꯣꯏ
ꯎꯝ
ꯑꯗꯨꯗꯤ ꯑꯌꯨꯛꯇ ꯄꯥꯗꯧꯅꯦ ꯑꯥ ꯑ ꯑꯌꯨꯛꯇ ꯄꯥꯗꯧ ꯂꯩꯔ ꯅꯪ ꯄꯥꯔꯕ ꯅꯨꯡꯗꯥꯡꯗ ꯄꯥꯗꯧ ꯂꯩꯔꯒꯅ ꯑꯩꯅ ꯄꯥꯔꯕ ꯑꯗꯨꯃꯥꯏ ꯑꯗꯨꯃꯥꯏ ꯈꯥꯏꯗꯣꯛꯅꯕꯖꯨ ꯌꯥꯖꯥꯠꯅꯤ ꯋꯥꯅꯗꯅꯕ
ꯌꯥꯏ ꯌꯥꯏ ꯇꯧꯕ ꯌꯥꯏ
ꯐꯅꯌꯥꯝꯗꯤ ꯐꯪꯅꯤ ꯈꯪ ꯅꯣꯂꯦꯖ ꯐꯅꯌꯥꯝꯗꯤ ꯍꯦꯟꯒꯠꯇꯧ ꯃꯥꯜꯂꯤ ꯋꯥꯁꯨ ꯋꯥꯅꯗ꯭ꯔꯦꯗ꯭ꯔꯥ ꯅꯪ ꯅꯪꯅ ꯅꯨꯡꯉꯥꯏꯖꯒꯗꯕ ꯃꯇꯝ ꯄꯥꯖꯔꯅꯤ ꯅꯪꯁꯨ ꯊꯋꯥꯏ ꯌꯥꯎꯅ ꯄꯥꯖꯔꯅꯤ ꯑꯩꯖꯨ ꯑꯩꯅ ꯅꯨꯡꯉꯥꯏꯖꯒꯗꯕ ꯃꯇꯝꯗ ꯄꯥꯔꯕꯅꯤꯅ ꯊꯋꯥꯏ ꯌꯥꯝ ꯄꯥꯔꯅꯤ ꯑꯩꯖꯨ
ꯎꯝ
ꯈꯔ ꯈꯔ ꯁꯨꯃꯥꯏꯅ ꯈꯥꯏꯗꯣꯛꯅꯕ ꯌꯥꯖꯥꯠꯅꯤ ꯅꯍꯥꯟꯒꯩ ꯈꯥꯏꯗꯣꯛꯅꯍꯧꯗ꯭ꯔꯦꯅꯦ ꯑꯗꯨꯗꯅꯤꯅꯦ ꯁꯣꯏꯔꯤꯁꯦ ꯃꯌꯥꯝꯁꯦ
ꯈꯔ ꯈꯥꯏꯗꯣꯛꯅꯔꯝꯒꯗꯕꯅꯤꯅꯦ
ꯃꯥꯅꯦ
ꯑꯗꯣ ꯋꯥꯛꯀꯤꯡ ꯆꯦꯜꯂꯣꯏꯔꯒ ꯕ꯭ꯔꯦꯛꯐꯥꯁꯇ ꯍꯦꯕꯤꯖꯨ ꯈꯔ ꯆꯥꯔꯝꯗꯧ ꯃꯥꯜꯂꯦ ꯑꯗꯨꯗꯤ ꯇꯟꯒ ꯆꯥꯔ ꯍꯜꯂꯛꯄ꯭ꯔꯥꯕ
ꯇꯟ꯫ ꯆꯔ ꯍꯜꯂ‌ꯦ
ꯑꯗꯨꯅ‌ꯦ ꯍꯥꯏꯖ‌ꯦ ꯑꯗꯨꯅꯅꯤꯅꯦ ꯑꯩꯅ ꯈꯜꯂꯤꯅꯦ ꯋꯥꯛꯀꯤꯡ ꯆꯦꯜꯂꯤꯗꯤ ꯍꯥꯏ ꯏꯝꯄ꯭ꯔꯨꯚꯃꯦꯟ ꯏꯂꯩ ꯂꯩꯇꯦ ꯍꯥꯏꯖꯦ ꯎ
ꯆꯥꯔ ꯍꯜꯂꯛꯄꯗꯤ ꯋꯥꯀꯤꯡ ꯆꯦꯜꯂꯒ ꯐꯥꯒꯤꯗꯤ ꯅꯠꯇ꯭ꯔꯦ ꯃꯩꯅꯦ ꯇꯥꯔꯤꯖꯦ ꯋꯀꯤꯡ ꯈꯨꯆꯦꯟꯖꯦ
ꯑ ꯆꯦꯜꯂꯤꯗꯨꯖꯨ ꯐꯩ ꯑꯃꯔꯣꯝꯗ ꯆꯦꯟꯗ꯭ꯔꯒꯗꯤ ꯁꯁ ꯑ ꯆꯦꯟꯗ꯭ꯔꯒꯗꯤ ꯇꯟꯁꯨ ꯆꯥꯔꯣꯏꯗꯤ ꯑꯣꯏꯔꯝꯅꯤꯅꯤ
ꯑꯩꯖꯨ ꯆꯥꯔꯣꯏꯌꯦ ꯆꯦꯜꯂꯨꯕꯒꯤ ꯋꯥꯕꯨ ꯆꯥ ꯁꯤꯟꯕꯅꯦꯕ
ꯍꯣꯏ ꯕꯦꯂꯦꯟꯁ ꯑꯣꯏꯍꯟꯕꯕꯨꯗꯤ ꯌꯥꯝ ꯐꯩ
ꯍꯝ ꯫
ꯌꯥꯝ ꯀꯥꯟꯅꯕ ꯊꯕꯛꯅꯦ ꯑꯗꯨ
ꯎꯝ
ꯀꯅꯥ ꯀꯅꯥ ꯆꯜꯂꯤ ꯆꯦꯟꯕꯗꯤ ꯅꯊꯥꯜ ꯆꯦꯟꯕ꯭ꯔꯥ ꯅꯣꯏ ꯅꯃꯥꯟꯅꯕꯤ ꯆꯦꯟꯕ꯭ꯔꯥ ꯑꯉꯥꯡꯈꯩꯒ ꯆꯦꯟꯕ꯭ꯔꯥ ꯃꯌꯥꯝꯕꯩꯒ ꯆꯦꯟꯕ꯭ꯔꯥ
ꯎꯝ ꯏꯇꯣꯝꯇ ꯑꯗꯨꯝ ꯆꯦꯜꯂꯦ ꯑꯩꯗꯤ
ꯑꯣ ꯑꯩꯁꯨ ꯏꯊꯥꯜ ꯆꯦꯜꯂꯤꯗ
ꯏꯟꯅ ꯏꯅꯥꯎꯅꯨꯄꯤꯁꯤꯡꯁꯨ ꯀꯔꯤꯒꯨꯝꯕ ꯀꯥꯟꯗ ꯑꯩꯅ ꯌꯥꯝ ꯀꯥ ꯍꯦꯟꯅ ꯆꯦꯟꯕꯁꯤꯗꯩꯗ ꯃꯣꯏꯁꯨ ꯑꯗꯨꯝ ꯃꯣꯇꯤꯕꯦꯇꯦꯠꯠꯇ ꯑꯣꯏꯔꯒ ꯆꯦꯜꯂꯛꯄꯁꯨ ꯌꯥꯎꯋꯦꯕ
ꯎꯝ
ꯑꯗ ꯃꯣꯏꯒ ꯆꯦꯜꯂꯛꯑꯒꯅ ꯑꯃꯨꯛ ꯇꯞꯅ ꯑꯃꯨꯛ ꯆꯦꯜꯂꯦ
ꯑꯣ ꯅꯪꯅ ꯄ꯭ꯔꯣ ꯑꯣꯏꯔꯕꯅꯤꯅ ꯑ
ꯃꯣꯏ ꯃꯣꯏꯗꯤ ꯄꯥꯛꯅ ꯆꯦꯜꯂꯛꯄ ꯅꯠꯇꯦ ꯅꯣꯡ ꯐꯥꯗꯣꯛ ꯑꯗ ꯖꯤꯝꯗꯒ ꯆꯠꯇꯥꯥꯔꯒꯁꯨ ꯖꯤꯝꯗ ꯗꯣꯅꯦꯁꯟ ꯇꯧꯕ ꯀꯥꯡꯕꯨꯗꯨꯅꯦꯕ ꯃꯤꯡ ꯆꯠꯂ ꯆꯠꯂ ꯆꯠꯇꯕꯗꯣ
ꯑꯧ ꯑꯗꯨꯒꯨꯝꯕꯅꯤꯅ ꯑꯩꯅ ꯑꯩꯅ ꯂꯤ ꯇꯧꯔꯒꯅꯦ ꯑꯁ ꯁꯨꯃꯥꯏꯅ ꯆꯦꯜꯂꯨ ꯑꯁ ꯁꯣꯔꯌꯥꯗꯒꯤ ꯍꯣꯟꯒꯅꯨ ꯀꯥꯏꯅꯒ ꯇꯥꯛꯏ ꯄꯣꯠꯅꯦ
ꯑꯩ ꯖꯤꯝ ꯑꯃ ꯍꯥꯡꯇꯣꯛꯑꯁꯤꯔ ꯈꯪꯗꯦ ꯅꯣꯏꯒꯤ ꯀꯥꯡꯒꯕꯨꯈꯩꯗꯣ ꯂꯥꯛꯅꯕ
ꯗꯣꯅꯦꯁꯟ ꯇꯧꯕ
ꯑꯣ ꯍꯥꯏꯗꯤ ꯈꯨꯠꯂꯥꯏ ꯌꯥꯝ ꯊꯝꯗ꯭ꯔꯁꯨ ꯌꯥꯅꯤꯅ ꯗꯥꯝꯕꯦꯜ ꯑꯃꯅꯤ ꯊꯝꯃ ꯑꯗꯨꯝ ꯌꯥꯅꯤꯗꯅ ꯂꯥꯛꯑꯣꯏꯗꯕꯅꯤꯅ
ꯂꯥꯛꯑꯣꯏꯗꯕꯅꯤꯅ
ꯑꯥ ꯑꯗꯨꯝ ꯐꯣꯇꯣꯒꯤꯕꯨꯗꯤ ꯑꯩ ꯑꯗꯨꯝ ꯐꯖꯂꯛꯦꯕ
ꯎꯝ
ꯁꯨꯝ ꯃꯤꯡ ꯆꯟꯁꯤꯜꯂꯝꯕꯗꯤ ꯌꯥꯏꯗꯅ
ꯎꯝ
ꯂꯥꯛꯅꯤꯡꯉꯀꯥꯟꯁꯨ ꯑꯗꯨꯝ ꯂꯥꯛꯆꯖꯅꯤ ꯗꯝꯕꯤꯜ ꯑꯃꯗꯤ ꯑꯗꯨꯝ ꯄꯥꯏꯖꯅꯤ ꯍꯥꯏꯗꯤ ꯌꯥꯝ ꯄꯥꯏꯗꯧꯁꯨ ꯅꯠꯇꯕꯅꯤꯅꯀꯣ
ꯅꯠꯇꯦ ꯅꯠꯇꯦ ꯁꯥꯟꯅꯔꯦ ꯍꯥꯏꯔꯒ ꯐꯣꯇꯣꯒꯤ ꯁꯥꯟꯅꯕꯗꯨꯅꯦꯕ
ꯍꯣꯏ ꯑꯗꯨ ꯐꯣꯇꯣ ꯀꯥꯞꯐꯝ ꯈꯔ ꯐꯖꯅ ꯊꯝꯃꯅꯤ ꯗꯝꯕꯦꯜ ꯃꯣꯏ ꯄꯥꯏꯗꯕꯤꯗ ꯐꯣꯇꯣ ꯀꯥꯞꯕꯗꯤ ꯐꯖꯗꯦꯅ ꯗꯝꯕꯦꯜ ꯑꯃ ꯑꯅꯤꯗꯤ ꯄꯥꯏꯖꯔꯁꯅꯤ ꯃꯦꯆꯤꯟ ꯑꯃ ꯑꯅꯤꯒ ꯊꯥꯃꯥꯝꯃꯒꯦ ꯐꯣꯇꯣ ꯀꯥꯞꯄ ꯐꯖꯒꯗꯕ ꯑꯣꯏꯕꯥ
ꯃꯥꯅꯦ
ꯑꯗꯨꯅ ꯐꯗꯧ ꯃꯥꯟꯖꯜꯂꯛꯑꯦ ꯑꯩ ꯀꯔꯕꯥꯔ ꯑꯃ ꯍꯧꯗꯣꯛꯀꯦ ꯇꯧꯔꯤꯁꯦ
ꯃꯥꯅꯦ ꯃꯤ ꯍꯧꯖꯤꯛ ꯍꯧꯖꯤꯛꯀꯥꯟ ꯖꯤꯝ ꯖꯤꯝ ꯌꯥꯝ ꯍꯥꯡꯇꯣꯛꯅꯔꯛꯏꯁꯦ ꯁꯤꯒꯨꯝꯕ ꯗꯣꯅꯦꯁꯟ ꯇꯧꯕ ꯀꯥꯡꯕꯨ ꯌꯥꯝ ꯂꯩꯔꯛꯄꯒꯤꯅꯦꯕ
ꯑꯥ ꯑꯗꯨꯒ ꯑꯗꯨꯃꯒ ꯍꯥꯡꯉꯕ ꯎꯝ ꯑꯗꯨꯒ ꯅꯣꯏ ꯃꯅꯥꯛꯇ ꯍꯣꯇꯦꯜ ꯑꯃꯒ ꯍꯥꯡꯉꯕ ꯇꯟꯁꯦ ꯈꯔ ꯍꯥꯎꯍꯜꯂꯕ ꯍꯤꯟꯖꯥꯡ ꯀꯩꯀꯩ ꯃꯈꯜ ꯃꯈꯜꯒ ꯇꯧꯔꯒ ꯑꯥꯂꯨ ꯄꯔꯥꯊꯥꯔꯒ ꯍꯥꯞꯄꯕ ꯍꯥꯎꯅ
ꯆꯥꯞ ꯆꯥꯔꯦ
ꯑꯗꯨꯅ ꯐꯔꯣꯏꯗ꯭ꯔꯅꯦ ꯍꯥꯏꯗꯤ ꯅꯪ ꯁꯨꯝ ꯆꯥꯕꯗ ꯃꯈꯟ ꯃꯈꯟ ꯆꯥꯅꯤꯡꯉꯝꯒꯅꯤ ꯅꯪꯅ ꯍꯧꯖꯤꯛ ꯆꯥꯏ ꯃꯐꯝꯗꯨꯗꯤ ꯍꯧꯔꯝꯃꯔꯣꯏ ꯁꯨꯝ ꯆꯥꯁꯤꯜꯂꯛꯄꯗ ꯃꯍꯥꯎꯗꯣ ꯈꯔ ꯋꯥꯠꯂꯝꯃꯅꯤꯕ ꯃꯈꯜ ꯃꯈꯜ ꯆꯥꯅꯤꯡꯉꯛꯀꯅꯦꯕ ꯎꯝ ꯑꯗꯒꯤ ꯈꯔ ꯊꯥꯎꯒꯁꯦ ꯈꯔ ꯌꯥꯝꯃꯟꯕ ꯈꯥꯎꯅꯕ ꯑꯩ ꯅꯪ ꯆꯦꯜꯂꯨꯏꯗꯣ ꯑꯃꯨꯛ ꯐꯨꯒꯠꯇ꯭ꯔꯗꯤ ꯀꯩ ꯀꯥꯟꯅꯅꯤ ꯆꯥꯕ ꯋꯥꯠꯂꯗꯤ
ꯐꯨꯒꯠꯇ꯭ꯔꯗꯤ ꯃꯥꯅꯤ ꯃꯥꯅꯤ ꯏꯅꯔꯖꯤ ꯍꯥꯞꯆꯤꯟꯗ꯭ꯔꯗꯤ ꯆꯦꯟꯕ ꯑꯃꯨꯛ ꯉꯝꯃꯣꯏꯗꯣꯏꯅꯤ
ꯑꯣ ꯑꯗꯨꯖꯨ ꯑꯃꯨꯛ ꯗꯤꯁꯀꯥꯎꯟꯒ ꯇꯧꯁꯟꯕ ꯎꯝ ꯂꯝꯖꯦꯟ ꯁꯤ ꯁꯤ ꯌꯧꯅ ꯆꯦꯜꯂꯛꯄ ꯃꯤꯒꯤꯗꯤ ꯁꯤ ꯗꯤꯁꯀꯥꯎꯟ ꯇꯧꯅꯤ ꯀꯥꯏꯅ
ꯁꯤ ꯗꯤꯁꯀꯥꯎꯟ
ꯇꯦꯟ ꯄꯥꯔꯁꯦꯟ ꯗꯤꯁꯀꯥꯎꯟ ꯁꯤꯛꯁ ꯃꯤꯅꯠ ꯆꯦꯟꯕꯒꯤ ꯀꯥꯏ ꯇꯦꯟ ꯃꯗ ꯆꯦꯜꯂꯒꯅ ꯐꯤꯞꯇꯤꯟ ꯄꯥꯔꯁꯦꯟ ꯗꯤꯁꯀꯥꯎꯟ ꯀꯥꯟꯅ ꯍꯥꯏꯕ
ꯎꯝ
ꯑꯗꯨꯒ ꯄꯔꯣꯊꯥꯗꯅ ꯀꯨꯟꯄꯤꯕꯗꯨꯅ ꯀꯨꯟꯊ꯭ꯔꯥꯗ ꯌꯣꯟꯕ
ꯆꯞ ꯆꯥꯗꯣꯏꯅꯦ
ꯗꯤꯁꯀꯥꯎꯟ ꯇꯧꯗꯣꯏꯁꯤꯗꯤ ꯑꯗꯣ
ꯗꯤꯁꯀꯥꯎꯟ ꯑꯃꯗꯤ ꯌꯥꯎꯔꯤꯌꯦ
ꯑꯥꯎ ꯑꯗꯒꯤ ꯖꯨꯁꯀꯖꯦ ꯂꯣꯏ ꯊꯝꯗꯣꯏꯅꯤꯗ ꯑꯍꯥꯎ ꯑꯍꯥꯎꯕ ꯍꯥꯏꯗꯤ ꯏꯁꯤꯡ ꯈꯣꯏꯔꯥꯡꯉꯛꯀꯅꯤꯕ ꯆꯦꯜꯂꯨꯕꯅꯤꯅ ꯀꯟꯅ ꯖꯨꯏꯁ ꯑꯍꯥꯎ ꯑꯍꯥꯎꯕ ꯊꯝꯅꯤ ꯏꯁꯤꯡ ꯊꯛꯄꯗꯤ ꯐꯠꯇꯦꯕ ꯍꯥꯎꯇꯦꯗꯅ ꯑꯍꯥꯎ ꯑꯍꯥꯎꯕꯗꯪ ꯆꯥꯒꯗꯕꯅꯦꯕ ꯀꯩꯅꯣ ꯋꯥ ꯋꯥꯅ ꯆꯦꯜꯂꯣꯔꯒ ꯍꯥꯎ
ꯕꯥꯟ ꯃꯥꯅꯤ ꯏ ꯏꯁꯤꯡꯗꯤ
ꯑꯗꯨꯗꯤ ꯑꯥ ꯑꯥ ꯑꯩꯃꯨꯛ ꯊꯝꯒꯦ
ꯍꯣꯏ ꯍꯣꯏ